ꯇꯥꯕꯔꯣ ꯎꯝ
ꯇꯥꯔꯦꯀꯣ ꯅꯪꯁꯨ ꯍꯧꯖꯤꯛꯑ
ꯍꯣꯏ ꯇꯥꯦ ꯑꯗꯨ
ꯎꯝ
ꯅꯨꯡꯉꯥꯏꯕ꯭ꯔꯣ ꯍꯥꯥ
ꯋꯥꯌꯦ꯫
ꯀꯩꯒꯤꯅꯣ ꯀꯩ ꯋꯥ
ꯏꯟꯇꯜ ꯆꯠꯄꯒꯤ ꯄꯨꯡ ꯇꯔꯥ ꯅꯪꯅꯕ ꯏꯟꯇꯜ ꯆꯠꯄꯒꯤ꯫
ꯎꯝ
ꯄꯨꯡ ꯇꯔꯥ ꯅꯪꯅꯕ ꯆꯠꯂꯦ ꯑꯗꯨꯒ ꯄꯨꯡ ꯑꯅꯤ ꯑꯍꯨꯝꯐꯥꯎ ꯑꯗꯨꯝ ꯊꯕꯛ ꯁꯨꯔꯒ ꯂꯩꯔꯦ꯫
ꯃꯥꯗꯣ ꯀꯩ ꯍꯥꯏ ꯇꯥꯕ꯭ꯔꯣ
ꯎꯝ ꯌꯥꯝ ꯋꯥꯏ
ꯑꯣ ꯉꯁꯤ ꯉꯁꯤ ꯀꯃ ꯇꯧ ꯀꯦ꯫
ꯑꯩ ꯍꯧꯖꯤꯛ ꯅꯤꯒꯤꯗꯨꯅꯦ꯫
ꯅꯪ ꯗꯦ ꯏꯁꯄꯦꯟ ꯇꯧꯕꯔꯣ ꯅꯨꯡꯉꯥꯏꯕ꯭ꯔꯥ
ꯀꯔꯤ
ꯍꯥꯥ
ꯀꯔꯤꯕ
ꯅꯪ ꯉꯁꯤ ꯗꯦ ꯏꯁꯄꯦꯟ ꯇꯧꯕꯗꯣ ꯅꯪꯒꯤ ꯅꯨꯃꯤꯠ ꯉꯁꯤꯒꯤꯗ ꯅꯨꯡꯉꯥꯏꯕ꯭ꯔꯥ ꯍꯥꯏꯕ
ꯅꯨꯡꯉꯥꯏꯇꯦꯕ ꯅꯨꯡꯉꯥꯏꯇꯦ ꯅꯨꯡꯉꯥꯏꯇꯦ꯫
ꯀꯩꯗꯕꯒ
ꯊꯕꯛ ꯆꯠꯄꯒꯤ꯫ ꯌꯥꯝ ꯋꯥꯏꯑꯦ ꯄꯨꯡ ꯇꯔꯥꯗꯒꯤ ꯄꯨꯡ ꯑꯍꯨꯝꯐꯥꯎ
ꯎꯝ
ꯅꯨꯡꯊꯤꯜꯗ ꯆꯥꯛ ꯆꯥꯕꯗꯣ ꯄꯨꯡ ꯕꯔꯣ ꯃꯈꯥꯏ ꯑꯃꯗ ꯆꯥꯒꯗꯕꯅꯦꯕ ꯕ꯭ꯔꯦꯛꯇꯣ ꯍꯥꯏꯗꯤ ꯊꯕꯛꯇꯣ ꯂꯣꯏꯗ꯭ꯔꯕꯅꯤꯅ ꯕ꯭ꯔꯦꯗꯠꯇꯨ ꯂꯧꯕ ꯌꯥꯗ꯭ꯔꯦ ꯑꯗꯨꯒꯤ ꯄꯨꯡ ꯑꯍꯨꯝꯗ ꯇꯤꯐꯤꯟ ꯆꯥꯛ ꯆꯥꯏ ꯑꯗꯨ ꯀꯦꯁ ꯆꯥꯛ ꯂꯥ ꯑꯃꯅ ꯌꯥꯝ ꯋꯥꯏ
ꯑꯣ
ꯁꯥ ꯁꯥꯥ ꯑꯌꯨꯛ ꯇꯣ ꯈꯤꯇꯪꯈꯛ ꯆꯥꯔꯒ ꯆꯠꯄꯅꯦꯕ ꯑꯗꯨꯒꯤ ꯌꯦꯡꯉꯣꯗꯣ ꯄꯨꯡ ꯑꯍꯨꯝ ꯐꯥꯎ ꯉꯥꯏꯔꯦ ꯑꯗꯨꯒꯤ ꯌꯥꯗ꯭ꯔꯦ ꯋꯥꯕꯅ ꯑꯗꯨꯗ ꯀꯣꯊꯤ ꯑꯃꯨꯛ ꯆꯥꯏ ꯑꯣꯖꯥꯁꯤꯡꯒꯤ
ꯎꯝ
ꯈꯪꯗꯕꯒꯤ ꯍꯥꯡꯉꯛꯄꯗ ꯈꯨꯝꯗꯕꯒꯤ ꯎꯝ
ꯑꯗꯣ ꯅꯣꯏ ꯀꯩꯅꯣ ꯇꯧꯕ꯭ꯔꯥ
ꯍꯥꯥ ꯀꯔꯤ ꯍꯥꯏꯕ
ꯑꯗꯨ ꯀꯣ
ꯑꯥ
ꯀꯩꯅꯣ ꯔꯦꯁꯤꯗꯣ ꯌꯥꯝ ꯍꯤ ꯅꯣꯛꯅꯤꯡꯉꯦ ꯈꯪꯕ꯭ꯔꯥ
ꯑꯥ ꯀꯥꯏ
ꯑꯩ ꯀꯦꯁꯄ ꯇꯥꯁꯦ ꯈꯔ ꯌꯦꯕꯤꯕꯀꯣ
ꯀꯔꯤꯌꯦ
ꯇꯥꯏꯀꯣ
ꯎꯝ
ꯇꯕ꯭ꯔꯥ
ꯇꯥꯏ ꯇꯥꯏ ꯀꯔꯤ ꯇꯧꯏ ꯍꯥꯏꯕꯅꯣ
ꯑ ꯌꯥꯝ ꯅꯨꯡꯉ ꯑꯩ ꯏꯃꯥꯟꯥꯟꯕꯤꯁꯤꯡꯗꯣ ꯑꯩꯈꯣꯏ ꯍꯌꯦꯌꯦꯡ ꯑꯁꯥꯏ ꯁꯦꯛꯀꯤ ꯁꯗꯦꯁ ꯍ ꯃ ꯑ ꯑꯅꯕ ꯑꯅꯤꯗꯄꯣ
ꯎꯝ
ꯍꯦꯡꯉꯗ ꯑꯗꯒꯤ ꯏꯎ ꯂꯎꯒ ꯂꯥꯛꯄꯗ ꯃꯤꯅ ꯑꯗꯨꯃꯥꯏꯅ ꯅꯣꯏ ꯐꯖꯅ ꯖꯦꯛꯁꯦꯁꯨ ꯁꯦꯠꯂꯒꯀꯣ ꯍꯥꯏꯅ ꯍꯥꯏꯕ ꯑ ꯀꯥꯊꯣꯠꯁꯤꯔꯥ ꯍꯥꯏꯅꯗꯧꯕ ꯍꯧꯖꯤꯛ ꯌꯦꯡꯉꯦ ꯥ ꯂꯣ ꯊꯧ ꯐ ꯇ ꯑꯗꯨꯝ ꯂꯩꯍꯦ ꯑꯗꯨꯒꯀꯣ
ꯎꯝ
ꯃꯤꯗꯣ ꯌꯥꯝꯅ ꯍꯥꯏꯗꯤ ꯑꯩꯈꯣꯏꯅ ꯑꯗꯨꯅꯦꯁꯤꯅꯦꯗꯤ
ꯎꯝ
ꯑꯗꯣ ꯅꯪꯒꯤ ꯆꯥꯔꯖꯀꯨꯝꯕ ꯆꯠꯄ꯭ꯔꯣ
ꯆꯠꯂꯦ ꯆꯠꯂꯦ ꯀꯩꯅꯣꯗ ꯑꯥꯔ ꯕꯤ ꯁꯤ ꯁꯤꯗ ꯑꯗꯨꯝ ꯃꯔꯥꯠ ꯃꯔꯠ ꯑꯗ ꯑꯦꯝ ꯕꯤ ꯁꯤꯗ ꯆꯠꯄꯁꯨ ꯃꯇꯝ ꯂꯩ
ꯑ ꯌꯥ
ꯑꯗꯨ ꯑꯦꯝ ꯕꯤ ꯁꯤꯗ ꯆꯠꯄꯗꯣ ꯅꯪꯗꯤ ꯅꯨꯡꯉꯥꯏ ꯑꯗꯣ ꯃꯤꯁꯤ ꯆꯠꯄꯗꯣ ꯑꯣꯇꯣ ꯚꯔꯥꯁꯨ ꯆꯪꯕꯅꯤꯅꯀꯣ ꯄꯩꯁꯥ ꯌꯥꯝ ꯇꯤꯡꯉꯦꯕ ꯑꯗꯣ ꯁꯦꯟꯇꯔ ꯆꯥꯔꯖꯇ ꯆꯠꯂꯗꯤ ꯃꯣꯏꯗꯣ ꯆꯥꯔꯖꯀꯤ ꯑꯣꯏꯅ ꯘꯔꯤ ꯆꯦꯜꯂꯦꯕꯀꯣ ꯕꯥꯁ ꯀꯩꯀꯥꯗꯣ ꯑꯗꯨꯒꯤ ꯑꯗꯨꯝ ꯐ꯭ꯔꯤꯗ ꯑꯣꯏꯕꯅꯤꯅ ꯁꯦꯟꯇꯔ ꯆꯥꯔꯖ ꯑꯗꯨꯝ ꯆꯠꯂꯦ
ꯑꯣ ꯑꯗꯨꯝ ꯆꯠꯄ ꯂꯣꯏꯔꯒ ꯀꯃꯥꯏꯅ ꯇꯧꯒꯦ
ꯑꯗꯨꯝ ꯆꯨꯠꯂꯅꯤ ꯍꯜꯂꯛꯑꯅꯤ ꯍꯜꯂꯛꯄꯗꯣ ꯃꯤ ꯑꯇꯥꯏ ꯑꯁꯨ ꯆꯥꯔꯖ ꯂꯥꯛꯄꯅꯤꯅ ꯊꯤꯟꯕꯅꯦꯕꯀꯣ ꯑꯃꯨꯛ ꯕꯥꯁꯇꯒꯤ ꯑꯗꯨꯝ ꯀꯩꯁꯝꯄꯥꯠꯔꯣꯝꯗ ꯊꯤꯜꯂꯅꯤ ꯊꯤꯜꯂꯅꯤ ꯃꯤ ꯊꯤꯟꯅ ꯄꯨꯡ ꯑꯃ ꯐꯝꯃꯤꯅꯤ ꯕꯥꯁ ꯈꯪꯕ꯭ꯔꯥ ꯄꯨꯡ ꯃꯥꯥꯗ ꯆꯥꯔꯖ ꯂꯣꯏꯔꯅꯤꯕꯀꯣ
ꯎꯝ
ꯑꯗꯨꯒ ꯌꯨꯝ ꯍꯜꯂꯛꯄꯁꯦ ꯄꯨꯡ ꯑꯅꯤ ꯑꯅꯤ ꯃꯈꯥꯏ ꯑꯍꯨꯝ ꯇꯥꯔꯝꯗꯥꯏꯗ ꯑꯗꯨꯝ ꯂꯥꯛꯑꯅꯤ ꯃꯤ ꯊꯤꯟꯕꯒꯤꯀꯣ ꯍꯥꯏꯗꯤ ꯂꯝ ꯑꯔꯥꯞ ꯑꯔꯥꯞ ꯑꯃꯁꯨ ꯊꯤꯜꯂꯦꯕ ꯑꯩꯈꯣꯏ ꯃꯐꯝꯅꯤꯅ ꯂꯥꯁꯇ ꯑꯗꯨꯝ ꯇꯥꯏꯌꯦ ꯑꯗꯨꯒꯤ ꯑꯗꯨꯝ ꯏꯝꯐꯥꯜꯁꯦ ꯀꯣꯏꯕꯒꯨꯝ ꯕꯁ ꯑꯗꯨꯝ ꯐꯝꯃꯒ ꯆꯠꯂꯤꯅꯦ
ꯍꯥꯏꯕꯗꯤ ꯅꯪꯁꯦ ꯑꯗꯨꯒꯨꯝꯕ ꯑꯗꯨꯒꯨꯝꯕ ꯄꯨꯕꯁꯨ ꯑꯗꯨꯝ ꯆꯠꯄ꯭ꯔꯥ
ꯀꯔꯤ
ꯍꯣꯏ
ꯀꯔꯤ ꯆꯠꯄ꯭ꯔꯥꯕ
ꯅꯪ ꯐ꯭ꯔꯦꯟꯁꯤꯡꯒꯥ ꯑꯗꯨꯝ
ꯑꯣ ꯍꯣꯏ ꯍꯣꯏ ꯏꯃꯥꯟꯅꯕꯤꯁꯤꯡꯒ ꯏꯊꯟꯇꯗꯤ ꯆꯠꯄ ꯇꯥꯜꯂꯦ
ꯌꯥꯝ ꯐꯩꯌꯦꯅ
ꯅꯪꯗꯤ
ꯑꯥ ꯀꯔꯤ ꯍꯥꯏꯕ
ꯀꯩꯍꯥꯏꯕ
ꯎꯝ
ꯎꯝ ꯑꯗꯣ ꯅꯊ ꯍꯌꯦꯡ ꯍꯥꯏꯗꯤ ꯅꯨꯡꯉꯥꯏꯒꯗ꯭ꯔꯥ ꯉꯁꯤꯗꯒꯤ ꯍꯦꯟꯅ ꯅꯨꯡꯉꯥꯏꯒꯗ꯭ꯔꯥ
ꯅꯣ ꯍꯌꯦꯡꯁꯨ ꯆꯞ ꯃꯥꯟꯅꯕꯅꯦ ꯍꯌꯦꯡꯁꯨ ꯍꯌꯦꯡꯁꯨ ꯆꯞ ꯃꯥꯟꯅꯅꯤ ꯄꯨꯡ ꯇꯔꯥ ꯅꯪꯡꯅꯕ ꯑꯃꯨꯛ ꯆꯠꯂꯅꯤ ꯑꯗꯨꯒ ꯉꯁꯤꯒꯤ ꯇꯥꯏꯃꯤꯡꯗꯡꯗ ꯑꯗꯨꯝ ꯍꯜꯂꯛꯑꯅꯤ
ꯍꯦꯟꯅꫭ
ꯑꯩꯅ ꯑꯩꯅ ꯃꯔꯛ ꯊꯣꯡꯉꯅꯤ ꯃꯔꯛꯇ ꯏꯃꯥꯟꯅꯕꯤ ꯑꯃꯨꯛ ꯊꯣꯡꯉꯅꯤ
ꯑ
ꯑꯃ ꯊꯣꯡꯉꯅꯤ ꯑꯃꯃꯨꯛ ꯊꯣꯡꯉꯅꯤ ꯑꯃ ꯊꯣꯡꯉꯅꯤ ꯃꯥꯃꯨꯛ ꯊꯣꯡꯉꯅꯤ
ꯑꯗꯒꯤ ꯃꯤ ꯌꯥꯝ ꯂꯩꯕ꯭ꯔꯥ
ꯑꯩꯈꯣꯏ ꯃꯤ ꯑꯍꯨꯝ
ꯑꯣ ꯌꯥꯝ ꯐꯩꯌꯦꯅꯦ ꯌꯥꯝ ꯁꯥꯃꯟꯕꯒꯤ ꯀꫭ ꯀꯔꯤꯔ ꯈꯪꯗꯦ ꯒꯌꯥꯟ ꯂꯥꯡꯕ ꯇꯥꯗꯦ
ꯀꯩ ꯏꯟꯖꯥꯡ ꯆꯥꯔꯒꯦ
ꯀꯩ ꯍꯥꯏꯕ
ꯀꯩ ꯌꯦꯟꯖꯥꯡ ꯆꯥꯔꯒꯦ
ꯎꯝ ꯈꯪꯗꯔ꯭ꯤꯗ ꯊꯣꯡ ꯉ ꯗꯔꯤꯗ
ꯅꯠꯇꯦ ꯅꯠꯇꯦ ꯑꯩ ꯀꯗꯥꯏꯗꯩ ꯑꯌꯨꯛ ꯍꯥꯏꯕ
ꯍꯥ
ꯑꯌꯨꯛꯇ ꯃꯣꯔꯅꯤꯡꯗ
ꯁꯣꯏ ꯀꯪꯁꯣꯏ
ꯎꯝ
ꯑꯗꯣ ꯅꯪꯒꯤ ꯕꯥꯔꯗꯦꯒꯨꯝꯕ ꯏꯁꯄꯦꯟ ꯇꯧꯗꯣ ꯀꯃꯥꯏ ꯀꯃꯥꯏ ꯇꯧꯒꯦ
ꯉꯁꯤꯔꯣ
ꯅꯨꯡꯉꯥꯏꯕ꯭ꯔꯥ
ꯍꯥꯏ ꯅꯨꯡꯉꯥꯏꯇꯦ
ꯅꯪꯒꯤ ꯚꯔꯗꯦꯒꯤ ꯑ ꯁꯦꯂꯦꯕ꯭ꯔꯦꯠ ꯇꯧꯕꯗꯣ ꯑꯗꯣ ꯒꯨꯝꯕ ꯑꯣꯏꯗꯤ ꯈꯣꯏꯗꯤ ꯉꯥ ꯆꯅꯤꯡꯉꯦ
ꯑꯩꯒꯤ ꯕꯥꯔꯗꯦ ꯅꯠꯇꯦ ꯑꯩꯅ ꯆꯨꯝꯅ ꯏꯃꯥꯟꯅꯕꯤꯅ ꯏꯟꯇꯔꯟꯁꯤꯞꯇ ꯀꯦ ꯄꯨꯔꯛꯄ
ꯎꯝ
ꯑꯗꯨꯗ ꯑꯩꯅ ꯆꯨꯝꯅ ꯑꯩꯒꯤ ꯕꯥꯔꯗꯦꯅꯦꯅ ꯇꯧꯕꯅꯦꯕꯀꯣ
ꯎꯝ
ꯑꯩꯒꯤ ꯕꯥꯔꯗꯦ ꯅꯠꯇꯦ ꯑꯩꯒꯤ ꯕꯥꯔꯗꯦꯗꯤ ꯅꯍꯥꯟ ꯅꯍꯥꯟꯅ ꯂꯣꯏꯈ꯭ꯔꯦ ꯆꯨꯝꯅ ꯁꯦꯂꯦꯕ꯭ꯔꯦꯠ ꯆꯨꯝꯅ ꯃꯥꯅ ꯀꯦꯛ ꯁꯥꯕꯗꯣ ꯂꯦꯝ ꯒꯤ ꯄꯨꯔꯛꯄꯅꯦꯕ ꯈꯣꯏ ꯄꯨꯟꯅ ꯆꯥꯁꯦꯅ
ꯎꯝ
ꯑꯗꯨ ꯅꯨꯃꯤꯠꯇꯣ ꯃꯤ ꯃꯤꯌꯥꯝꯅ ꯕꯥꯔꯗꯦ ꯋꯤꯁ ꯇꯧꯔꯛꯑꯦ ꯁꯨꯒꯝ ꯅꯣ ꯑꯩꯅ ꯐꯥꯒꯤ ꯇꯧꯕꯅꯦꯕ ꯑꯗꯣ ꯃꯤ ꯃꯌꯥꯝꯗꯤ ꯑꯩꯒꯤ ꯚꯔꯗꯦꯅꯦ ꯕꯥꯔꯗꯦꯅꯦꯅ ꯈꯟꯕ ꯃꯥꯜꯂꯦꯕꯀꯣ
ꯎꯝ
ꯃꯤ ꯃꯌꯥꯝ ꯋꯤꯁ ꯇꯧꯔꯛꯑꯦ ꯑꯩꯅ ꯍꯣꯏ ꯊꯦꯡꯀ꯭ꯌꯨꯅ ꯍꯥꯏꯖꯟꯕ ꯑꯗꯨꯒ ꯃꯤ ꯈꯔꯅ ꯀꯩꯅꯣ ꯅꯪꯒꯤ ꯕꯥꯔꯗꯦ ꯅꯠꯇ꯭ꯔꯒꯅꯅ ꯍꯥꯏꯔꯛ ꯑꯦ ꯃꯤ ꯈꯔ ꯈꯪꯕꯁꯤꯡꯗꯤ
ꯑꯣ
ꯑꯩꯒꯤ ꯕꯥꯔꯗꯦ ꯅꯠꯇꯤꯌꯦ ꯀꯦꯛ ꯆꯨꯝꯅ ꯆꯥꯃꯤꯟꯅꯕꯒꯤ ꯀꯦꯛ ꯆꯥꯔꯗꯤ ꯕꯔꯗꯦꯅꯦ ꯑꯗꯨꯒ ꯖꯁ ꯀꯦꯛ ꯆꯥꯔꯗꯤ ꯑꯗꯨꯝ ꯕꯥꯔꯗꯦꯒꯤ ꯃꯥꯟꯗ꯭ꯔꯥ ꯗꯨꯒꯤ ꯑꯩꯅ ꯑꯩꯒꯤ ꯕꯥꯔꯗꯦ ꯑꯩꯒꯤ ꯕꯥꯔꯗꯦꯅꯦꯅ ꯁꯨꯝꯅ ꯍꯥꯏꯖꯟꯕꯒꯤ ꯏꯃꯥꯟꯅꯕꯤꯁꯤꯡꯅꯁꯨ ꯁꯨꯝꯅ ꯋꯥꯆꯦꯞꯇ ꯃꯣꯏꯅ ꯕꯥꯔꯗꯦ ꯋꯤꯁ ꯄꯤꯕ ꯁꯥꯕꯅꯦꯕ ꯑꯗꯨꯗ ꯑꯩꯅ ꯏꯁꯀ꯭ꯔꯤꯟ ꯁꯨꯠ ꯇꯧꯔꯒ ꯊꯥꯒꯠꯄ
ꯗꯣꯠ
ꯇꯁꯦꯡꯅꯗꯤ ꯑꯩꯒꯤ ꯕꯥꯔꯗꯦ ꯅꯠꯇꯦ
ꯑꯩꯁꯨꯅꯦ ꯅꯍꯥꯟꯗꯣ ꯑꯩ ꯏꯃꯥꯟꯅꯕꯤ ꯈꯣꯏꯗ ꯑꯗꯨꯝ ꯁꯦꯠꯄꯗꯣ ꯎꯝ
ꯑꯥ
ꯃꯤ ꯈꯨꯌꯥꯝꯃ ꯂꯥꯛꯑꯦ ꯃꯤ ꯌꯥꯝꯃ ꯌꯥꯝꯃꯟꯕꯒꯤ ꯌꯥꯝꯕꯨꯗꯤ ꯐꯩꯌꯦ ꯑꯗꯣ ꯌꯥꯝꯃꯟꯕꯗꯤ ꯇꯜꯂꯦꯕꯀꯣ
ꯎꯝ ꯑꯁ ꯑꯩ ꯃꯥꯏꯁꯦ ꯍꯟꯗꯛ ꯄꯤꯝꯄꯜꯁ ꯃꯤ ꯌꯥꯝ ꯊꯣꯛꯄꯒꯤ ꯌꯥꯗ꯭ꯔꯦ
ꯐꯅꯕ ꯃꯣꯏꯒꯤ ꯃꯤ ꯌꯥꯝꯃꯟꯕꯒꯤ ꯇꯟꯂ
ꯑ
ꯂꯩꯅꯀꯣ ꯎꯝ ꯌꯥꯗ ꯌꯥꯝꯕ ꯂꯤꯗ ꯈꯔ ꯈꯔ ꯑꯗꯨꯝ ꯂꯥꯛꯄꯗꯣ ꯑꯗꯨꯝꯟꯅ ꯑꯩꯕ ꯌꯥꯝꯃꯟꯈ꯭ꯔꯗꯤ ꯅꯨꯡꯉꯥꯏꯗꯅ
ꯑꯗꯣ ꯅꯪ ꯍꯟꯗꯛ ꯅꯪꯒꯤ ꯃꯥꯏꯁꯦ ꯐꯥꯔꯛꯑꯕ
ꯍꯥꯥ
ꯅꯪꯒꯤ ꯃꯥꯏꯗꯣ ꯃꯥꯏ ꯅꯪꯒꯤ ꯐꯦꯁꯇꯣ
ꯑꯥ
ꯑꯗꯣ ꯄꯤꯝꯄꯜꯁ ꯁꯄꯗꯣ ꯈꯔ ꯐꯥꯔꯛꯑꯕ
ꯄꯅꯥ ꯍꯥꯏꯦꯕ
ꯅꯪꯒꯤ ꯃꯥꯏ ꯄꯤꯝꯄꯜꯁ ꯊꯣꯛꯂꯛꯄꯗꯣ
ꯍꯣꯏ
ꯑꯗꯣ ꯈꯔ ꯐꯥꯔꯕ ꯍꯥꯏꯕ
ꯌꯥꯝ ꯐꯌꯦ
ꯐꯔꯛꯑꯦ
ꯅꯪꯗꯤ ꯌꯥꯝ ꯅꯨꯡꯉꯥꯏꯔꯝꯅꯦꯀꯣ
ꯀꯩꯒꯤ ꯑꯩꯒꯤ ꯍꯟꯗꯛ ꯄꯤꯝꯄꯜꯁ ꯃꯌꯥꯝ ꯊꯣꯛꯂꯛꯄꯒꯤ ꯑꯝꯇ ꯌꯥꯗ꯭ꯔꯦ
ꯑꯗꯣ ꯍ ꯅ ꯅꯍꯥꯗ ꯑꯣ ꯉꯔꯥꯡ ꯔꯥꯡꯅꯦ ꯏꯃꯥꯟꯕꯤꯅ ꯑꯗꯨꯝ ꯍꯥꯏꯔꯛꯏꯕꯀꯣ ꯎꯝ
ꯑꯥ
ꯅꯪꯗꯣ ꯅꯨꯡꯉꯥꯏꯔꯤꯕꯣ ꯑꯗꯨꯃꯥꯏꯅ ꯍꯪꯔꯛꯑꯦ
ꯑꯥ
ꯑꯩꯅ ꯉꯔꯥꯡꯗꯣ ꯆꯠꯄꯗꯣ ꯂꯝꯕꯤꯗꯣ ꯋꯥꯔꯤ ꯂꯤꯡꯕꯤꯣ ꯅꯤꯀꯣ ꯇꯥꯣ
ꯎꯝ
ꯑꯗꯨꯗꯝ ꯆꯠꯂꯗꯤꯦ ꯃꯔꯀ ꯍꯣꯏꯗꯣ ꯀꯁ ꯑꯗꯨꯝꯁꯦ ꯊꯣꯛꯄꯗꯣ ꯑꯩꯈꯣꯏꯗ ꯗꯒꯣꯟꯣ ꯁꯨꯂꯤꯒꯣꯥꯏ ꯑꯗꯨꯝꯖꯝ ꯍꯥꯏꯔꯤꯉ ꯑꯗꯨꯣ ꯍꯥꯏ ꯁꯤꯁꯤꯡꯁꯤ ꯊꯁꯤꯡꯖꯨꯗꯧ ꯑꯗꯨ ꯍꯣꯡꯩ ꯌꯥꯝꯕꯝꯃꯤꯅ ꯄꯤꯒꯦ ꯑꯗꯨꯒ ꯃꯥꯗꯣ ꯑꯗꯨꯝ ꯍꯥꯏꯌꯦ ꯍꯣꯏ ꯁꯤꯡꯖꯨ ꯊꯥꯕꯁꯦ ꯅ ꯌꯥꯎꯗꯗꯤ ꯃꯍꯥꯛ ꯐꯁꯦ ꯍꯥꯏꯌꯣꯀꯣ ꯍꯣꯏ ꯁꯨꯝꯃꯤꯀꯣꯄꯤ ꯦ ꯁꯤꯁꯨ ꯌꯥꯝ ꯄꯥꯝꯕꯅꯤꯅ ꯑꯗꯨꯝ ꯆꯥꯅꯤꯡꯈ꯭ꯔꯦꯕ ꯅꯥꯔꯁꯨ ꯅꯥꯜꯗ꯭ꯔꯁꯨ ꯑꯗꯨꯝ ꯆꯁꯤꯡꯁꯤꯗ ꯂꯨꯞꯇꯕꯁꯤꯡꯦ
ꯎꯝ
ꯑꯩꯁꯨꯅꯦ ꯒ꯭ꯌꯥꯟ ꯇꯥꯗꯦ ꯌꯥꯝ ꯄꯥꯝꯃꯦ ꯀꯩꯔꯥ ꯈꯪꯗꯦ ꯃꯦꯁꯤꯟ ꯐꯠꯇꯦ ꯐꯠꯇꯦ ꯍꯥꯏ ꯑꯗ꯭ꯔꯦꯁꯨ ꯨꯃꯥꯏ ꯇꯧꯠꯇ꯭ꯔꯣ
ꯎꯝ
ꯆꯅꯤꯕꯒꯦ ꯑꯗꯣ ꯑꯗꯨꯝ ꯁꯦꯝꯃꯒ ꯆꯥꯕꯗꯣ ꯌꯥꯝ ꯀꯩ ꯍꯥꯏꯁꯤꯔ ꯃꯤꯈꯦꯜꯗꯣ ꯌꯥꯝ ꯆꯪꯉꯦ
ꯎꯝ
ꯃꯊꯦꯜ ꯌꯥꯝ ꯃꯣꯏ ꯃꯥꯈꯣꯏ ꯃꯣꯏ ꯕꯕꯥꯈꯣꯏ ꯁꯥꯕꯗꯣ ꯃꯣꯏꯁꯨ ꯑꯗꯨꯝ ꯂꯝꯍꯤꯜꯂꯦ ꯑꯗꯨꯝ ꯆꯥꯏ
ꯑꯩꯈꯣꯏꯗꯤꯀꯣ
ꯑꯗꯨꯒꯀꯣ ꯃꯣꯏꯗꯣ ꯐꯥꯔꯔꯦ ꯀꯥ ꯑꯃ ꯀꯩꯒꯤꯔꯥ